ꯍꯂꯣ
ꯎꯝ ꯆꯥꯗꯕ꯭ꯔꯥ
ꯍꯜꯂꯣ ꯇꯕꯥꯎ ꯇꯥꯏꯌꯦ ꯇꯥꯏꯌꯦ ꯎ ꯎ ꯈꯪꯉꯦ ꯈꯪꯉꯤ ꯇꯥꯏꯌꯦꯀꯣ
ꯎꯝ
ꯀꯔꯤꯔꯣ ꯅꯦꯠꯋꯥꯛꯅꯔꯥ ꯅꯪꯅ ꯈꯨꯝꯅꯕ꯭ꯔꯥ ꯒꯌꯥꯟ ꯇꯥꯗ
ꯔꯋꯥꯘꯅꯠꯇ ꯑꯩꯗꯣ ꯈꯨꯝꯃꯦ ꯑꯦꯌꯔꯄꯤꯁ ꯍꯥꯞꯄꯒꯤ ꯐꯖꯅ ꯇꯥꯗꯕꯅꯦ
ꯋꯥꯔꯤ ꯌꯥꯝ ꯁꯥꯅꯤꯡꯗꯕꯒꯤ ꯃꯑꯣꯡꯗꯣ ꯕꯤꯖꯝ ꯅꯇ ꯃꯤꯖꯝ ꯅꯇꯕꯤ ꯃꯣꯟ ꯀꯅꯤꯣꯏ ꯀꯅꯤꯣꯏ ꯀꯧ ꯋꯥꯏꯕ꯭ꯔꯣ ꯗꯤ ꯌꯥꯝ ꯃꯑꯣꯔꯣ
ꯌꯥꯔꯦ ꯀꯔꯤꯔꯣ ꯑꯗꯨ ꯉꯥꯛꯛꯇ ꯅꯪ ꯐꯥꯒꯤ ꯇꯧꯋꯦ ꯐꯥꯒꯤ ꯇꯧꯒꯅꯨ
ꯑꯅꯤꯐꯥꯎ ꯌꯥꯎꯍꯜꯂꯛꯀꯅꯤꯀꯣ ꯀꯟꯐ꯭ꯔꯦꯟꯁ ꯊꯝꯕꯤꯅꯤꯀꯣ ꯑꯩꯅ
ꯌꯥꯔꯦ ꯌꯥꯎꯍꯟꯕꯤꯌꯨ ꯍꯥꯏꯗꯤꯦ ꯑꯩ ꯏꯃꯥꯒ ꯌꯥꯎꯍꯜꯂ ꯀꯩꯧ ꯍꯥꯏꯕꯅꯣ
ꯍꯧꯖꯤꯛ ꯋꯥꯆꯦꯞꯇ ꯀꯣꯜ ꯇꯧꯕꯤꯔ ꯋꯥꯆꯦꯞꯇ ꯀꯣꯜ ꯇꯧꯕꯤꯔ ꯌꯥꯎꯍꯜꯂꯣ ꯑꯩ
ꯅꯪ ꯃꯥ ꯑꯗꯨꯝ ꯃꯥꯉꯣꯟꯗ ꯑꯗꯨꯝ ꯐꯥꯒꯤ ꯇꯧꯋꯦ ꯐꯅꯤꯕꯣꯏꯁꯨ ꯅꯪꯉꯣꯟꯗ ꯑꯗꯨꯝ ꯐꯥꯒꯤ ꯇꯧꯋꯦ ꯑꯩꯁꯦ
ꯎꯝ
ꯎꯝ ꯑꯩ ꯁꯥꯎꯔꯛꯀꯅꯤꯀꯣ
ꯎꯝ
ꯃꯥꯁ ꯅꯪꯣꯟꯗ ꯐꯥꯒꯤ ꯇꯧꯒꯅꯤ ꯅꯪꯁꯨ ꯃꯥ ꯐꯥꯒꯤ ꯇꯧꯒꯅꯤ ꯑꯩ ꯀꯔꯤꯔꯣ ꯑꯩ ꯈꯪꯗ꯭ꯔꯦ ꯍ ꯀꯔꯤ ꯅ ꯈꯪꯒꯦ ꯌꯥꯔꯦ ꯅꯕꯥꯅꯤ ꯀꯣꯛꯇ ꯑꯩꯉꯣꯟꯗ ꯁꯥꯟꯅꯒꯅꯨ ꯑꯩ ꯑꯩ ꯃꯊꯥꯏ ꯌꯥꯝ ꯆꯥꯔꯤꯕꯅꯤ ꯍꯥ ꯍꯌꯦꯡ ꯑꯉꯥꯡꯁꯤꯡ ꯂꯣꯏꯅ ꯂꯥꯛꯈ꯭ꯔꯅꯤ ꯑꯉꯥꯡꯁꯤꯡ ꯂꯥꯛꯑꯗꯤ ꯂꯥꯡꯕ ꯍꯧꯔꯅꯤ
ꯑꯉꯥꯡꯁꯤꯡ ꯆꯅꯥꯔꯣ ꯀꯗꯥꯏ ꯀꯗꯏ ꯑꯉꯥꯡꯁꯤꯡꯅꯣ
ꯑꯁꯤ ꯅꯪꯒ ꯉꯁꯥꯏ ꯏꯅꯥꯎꯄꯤ ꯋꯥꯔꯤ ꯁꯥꯟꯅꯕꯒꯤ ꯃꯅꯥꯎꯅꯨꯄꯤꯁꯤꯡꯁꯨ ꯂꯥꯛꯀꯅꯤꯕꯀꯣ ꯈꯨꯟꯗꯒꯤ ꯑꯗꯨꯒ ꯑꯩꯒꯤ ꯏꯆꯦꯒꯤ ꯃꯆꯥꯁꯨ ꯂꯥꯛꯀꯅꯤ ꯈꯨꯟꯗ ꯈꯨꯟꯗ ꯍꯧꯖꯤꯛ ꯀꯩꯅꯣ ꯌꯥꯝ ꯇꯧꯋꯦꯕ ꯍ
ꯑꯣ
ꯑꯗꯨꯒꯤ ꯑꯉꯥꯡꯁꯤꯡꯗꯣ ꯍꯥꯟꯅ ꯁꯤꯗ ꯊꯥꯔꯛꯑꯒꯦ ꯍꯥꯏꯕꯀꯣ
ꯑꯣ ꯉꯁꯥꯏ ꯑꯩꯒ ꯁꯥꯟꯅꯕ ꯅꯨꯄꯤꯗꯣ ꯉꯁꯥꯏ ꯑꯩꯒ ꯁꯥꯟꯅꯕ ꯅꯨꯄꯤꯗꯣ ꯃꯥꯒꯤ ꯃꯅꯥꯎ ꯅꯨꯄꯤꯁꯨ ꯂꯩ ꯃꯁꯛ ꯐꯖꯕꯤ ꯑꯃ ꯂꯩꯌꯦ ꯀꯅꯦꯃ ꯍꯥꯏꯕ
ꯎꯝ ꯂꯩꯕꯅꯦ ꯑꯉꯥꯡ ꯃꯆꯥꯅꯦ ꯍꯧꯖꯤꯛ ꯏꯅꯥꯎꯅꯨꯄꯤꯗꯨꯣ ꯆꯍꯤ ꯇ꯭ꯋꯦꯟꯇꯤ ꯁꯨꯔꯦꯕꯀ ꯑꯣ ꯅꯪꯒ ꯋꯥꯔꯤ ꯁꯥꯟꯅꯕꯗꯣ ꯑꯗꯨꯒ ꯑꯃꯗꯨꯗꯤ ꯀꯌꯥ ꯁꯨꯕ꯭ꯔꯥ ꯈꯪꯗꯦ ꯆꯍꯤ ꯌꯥꯝ ꯑꯉꯥꯡꯅꯦꯗ ꯃꯅꯥꯎꯅꯨꯄꯤ ꯍꯥꯏꯕꯗꯣꯉꯥꯡꯅꯦ
ꯄꯗꯁ ꯃꯁ ꯐꯁ ꯁꯥꯟꯗ
ꯎꯝ ꯁꯤꯤꯗꯒꯅꯤ ꯊꯗꯒꯅꯤ
ꯃꯥꯡꯂꯤ ꯇꯃꯣ ꯑꯁ ꯌꯥꯝ ꯂꯩ ꯉꯁꯥꯏꯗꯣ ꯅꯪ ꯃꯥꯟꯒꯦ ꯇꯧꯕꯤꯌꯦꯦꯩꯅ ꯐꯣꯇꯣꯗꯣ ꯏꯁꯀ꯭ꯔꯤꯟ ꯁꯣꯠ ꯇꯧꯔꯒ ꯇꯪ ꯊꯥꯁ ꯔꯦ ꯏꯁꯀ꯭ꯔꯤꯟ ꯁꯣꯠ
ꯎꯝ ꯈꯤꯇꯪ ꯃꯥꯟꯅꯕ ꯑꯣꯏꯔꯝꯒꯅꯤ ꯀꯠꯇ ꯍꯠꯇꯗ ꯀꯣ
ꯑꯩꯗꯤ ꯅꯪꯒꯤ ꯑꯦꯀꯥꯎꯟ ꯑꯅꯤ ꯄꯥꯏꯕꯤꯔꯥ ꯍꯥꯏꯅ ꯈꯗꯦꯅꯦ
ꯎꯝ ꯄꯥꯏꯔꯅꯤ ꯑꯩ ꯍꯌꯦꯡ ꯁꯤꯃ ꯂꯩꯔꯖꯒꯅꯤ ꯏꯁꯥꯒꯤꯁꯤꯕꯨꯣꯏꯅꯤꯡ
ꯎꯝ
ꯏꯌꯥꯔꯇꯦꯜ ꯁꯤꯝ ꯑꯃ ꯂꯩꯒꯦ
ꯑꯁ ꯑꯩꯒꯤ ꯅꯦꯠꯋꯥꯛꯁꯦ ꯄꯨ ꯐꯥꯗ꯭ꯔꯩ ꯁꯣꯏꯈ꯭ꯔꯕꯖꯔ
ꯆꯂ ꯀꯗ꯭ꯔꯦ ꯅꯪꯒꯤ ꯅꯪꯒꯤ ꯐꯣꯟꯣꯟꯗꯨ ꯑꯩꯗꯤ ꯕꯦꯂꯦꯟꯁ ꯌꯥꯎꯗꯕ꯭ꯔꯣ
ꯕꯦꯂꯦꯟꯁ ꯌꯥꯎꯔꯤꯃꯤ ꯑꯩꯒꯤꯗ ꯉꯅꯨꯡꯁꯥꯏ ꯀꯣꯏꯕ ꯆꯠꯂꯒ
ꯍꯜꯂꯛꯄ ꯀꯥꯟꯗ ꯑꯩ ꯕꯦꯇ꯭ꯔꯤꯗꯨ ꯂꯣꯏꯕ ꯁ꯭ꯋꯤꯆ ꯑꯣꯞ ꯇꯥꯒ ꯑꯗꯨꯗꯒꯤ ꯑꯣꯟ ꯇꯧꯔꯁꯨ ꯀꯥ ꯀꯥꯗꯔꯤꯟꯗꯨꯨ
ꯑꯣ ꯀꯩꯒꯤꯅꯣꯅꯦ ꯅꯪꯅ ꯆꯠꯄ ꯃꯐꯝꯗ ꯅꯦꯠꯋꯥꯛ ꯅꯨꯡꯉꯥꯏꯇꯕ ꯃꯐꯝ ꯑꯣꯏꯕꯒꯤꯔꯥ
ꯐꯪꯗꯦꯁ
ꯑꯗꯨꯃꯥꯏꯅ ꯑꯣꯏꯔꯝꯕ ꯌꯥꯏ ꯅꯠꯇ꯭ꯔꯥ
ꯎꯝ
ꯑꯩꯗꯣ ꯀꯩꯁꯨ ꯇꯧꯗꯦꯕꯀꯣ ꯋꯥꯕꯒꯤꯦꯀꯣ ꯋꯥꯕꯒꯤ ꯑꯣꯏꯕꯅꯦ ꯑꯗꯨꯒ ꯁꯤꯗꯣ ꯎꯝ ꯉꯔꯥꯡ ꯐꯖꯅ ꯇꯨꯝꯗꯕꯤꯔꯤꯗꯣ ꯉꯁꯤ ꯐꯥꯎ ꯑꯗꯨꯝ ꯂꯩꯌꯦꯕ ꯑꯗꯨꯒ ꯊꯕꯛꯁꯨ ꯑꯃꯨꯛꯀ ꯋꯥꯕ
ꯑꯣ
ꯑꯗꯨꯒꯤꯅꯦ ꯑꯩꯗꯣ ꯅꯨꯡꯊꯤꯟꯜꯗ ꯇꯨꯝꯕ ꯐꯪꯗꯦꯕꯀꯣ ꯅꯨꯡꯊꯤꯟꯗꯣ ꯉꯥꯏꯍꯥꯛ ꯇꯨꯝꯕ ꯐꯪꯉꯗꯤ ꯑꯩꯗꯣ ꯀꯩꯁꯨ ꯇꯧꯔꯦꯕ ꯅꯨꯡꯊꯤꯜꯗ ꯇꯨꯝꯕ ꯐꯪꯗꯦ ꯑꯗꯨꯒꯤ ꯑꯩꯗꯣ ꯋꯥꯕꯅꯦꯕ ꯑꯗꯨꯒꯤ ꯑꯇꯣꯞꯄ ꯃꯤꯒ ꯋꯥꯔꯤ ꯁꯥꯅꯤꯡꯗꯕꯅꯦꯕ
ꯍꯦ
ꯀ ꯅꯪꯒ ꯁꯥꯟꯅꯕꯅꯦ ꯑꯗꯣ ꯑꯇꯣꯞꯄꯗꯤ ꯑꯩ ꯁꯥꯟꯅꯔꯔꯣꯏꯗ ꯋꯥꯔꯤ ꯁꯥꯟꯅꯔꯁꯤ ꯁꯤꯗꯤ ꯌꯥꯝ ꯍꯥꯏꯔꯛꯄꯅꯦ ꯍꯧꯖꯤꯛꯁꯨ ꯃꯦꯁꯦꯁ ꯊꯥꯔꯛꯑꯦ ꯑ ꯇꯝ
ꯎꯃꯥꯟꯅꯤꯃꯦ ꯅꯪꯁꯤꯀꯣ
ꯗꯤꯃꯥꯟ ꯅꯠꯇꯦ ꯑꯩꯗꯣ ꯋꯥꯔꯦ ꯑꯗꯨꯒꯤꯅꯦ
ꯃꯤꯅ ꯌꯥꯝ ꯗꯤꯃꯥꯟ ꯇꯧꯕꯅꯦꯕ ꯅꯁ ꯉꯍ
ꯗꯤ ꯑꯩ ꯋꯥꯔꯤꯗꯤ ꯁꯥꯟꯅꯕꯅꯤꯗ ꯃꯣꯏꯅ ꯇꯧꯔꯛꯀꯦ ꯍꯥꯏ ꯌꯥꯗꯕ ꯃꯇꯥꯡꯗꯣ ꯑꯣꯏꯕꯀꯣ ꯅꯍꯥꯟ ꯌꯣ ꯑꯗꯨꯝ ꯌꯥꯗꯕ ꯌꯥꯗꯕ ꯉ ꯇ ꯇꯧꯕ ꯑꯩꯅ ꯇꯧꯕꯁꯨ ꯌꯥꯗꯕ ꯃꯣꯏꯅ ꯇꯧꯔꯛꯄꯁꯨ ꯌꯥꯗꯕ ꯑꯃꯒ ꯑꯩ ꯗꯤꯃꯥꯟ ꯇꯧꯗꯕꯅꯤꯍꯦ ꯌꯥꯝ ꯐꯕꯅꯤ
ꯅꯪꯒꯤ ꯁꯤꯁꯦ ꯃꯃꯤꯡ ꯆꯞ ꯃꯥꯟꯅꯅ ꯍꯥꯞꯄꯤꯅꯦ ꯅꯪꯗꯤ ꯀ꯭ꯔꯤꯈ꯭ꯔꯣ
ꯑꯩꯅ ꯂꯣꯏꯅ ꯍꯥꯞꯄꯤꯕꯒꯤꯅꯦ ꯀꯗꯧꯔꯦ
ꯍꯥꯏ ꯑꯩꯅꯣ ꯍꯥꯏꯕꯗꯤ ꯅꯪꯒꯤ ꯑꯅꯧꯕ ꯁꯤꯁꯦ ꯃꯃꯤꯡ ꯍꯥꯟꯅ ꯒꯤꯒ ꯆꯞ ꯃꯅꯅ ꯍꯥꯞꯄꯦꯕ ꯒ꯭ꯌꯥꯟ ꯇꯥꯈ꯭ꯔꯣꯕ ꯑꯗꯣ
ꯃꯃꯤꯡ ꯆꯞ ꯃꯥꯟꯅꯅ ꯃꯦꯟꯕꯒꯤ ꯅꯠꯇ꯭ꯔꯣ
ꯍꯣꯏ
ꯑꯗꯨꯗꯒꯤꯅꯦꯅ
ꯀꯔꯤꯒꯤ ꯃꯃꯤꯡ ꯆꯞ ꯃꯥꯟꯅꯅ ꯃꯦꯟꯕ꯭ꯔꯣ ꯒ꯭ꯌꯥꯟ ꯇꯥꯔꯣꯏ ꯃꯤ
ꯀꯩꯒꯤ ꯒ꯭ꯌꯥꯟ ꯇꯥꯔꯣꯏꯗꯕꯅꯣ ꯇꯥꯅꯤꯗ
ꯈꯝꯗꯣ
ꯇꯥꯗꯕ꯭ꯔꯥꯅ ꯅꯪꯗ ꯑꯃꯨꯛ ꯁꯦꯝꯗꯣꯛꯄꯗꯤ ꯌꯥꯔꯔꯣꯏꯅꯤ ꯑꯗꯣ ꯑꯗꯨꯅꯦ ꯁꯦꯝꯗꯣꯛꯄ ꯌꯥꯔꯔꯣꯏ ꯃꯊꯪ ꯑꯃꯨꯛ ꯍꯥꯞꯄꯗ ꯄ ꯃꯤꯡ ꯍꯥꯞꯄꯤꯒꯦ
ꯃꯅꯤꯄꯨꯔ ꯀ ꯋꯥꯔꯤ ꯀꯦꯔꯂꯁꯁꯥꯏ
ꯎꯝ ꯑꯣ ꯀꯏ ꯌꯦꯡꯉꯦꯀꯣ ꯆꯞꯇ ꯌꯦꯡꯒꯦ
ꯄꯁꯤꯞꯇ ꯁꯥꯟꯅꯕ꯭ꯔꯣ
ꯑꯌꯨꯛꯇ ꯁꯥꯟꯅꯕ ꯃꯥꯜꯂꯦ ꯑꯌꯨꯛ ꯅꯨꯡꯊꯤꯟ ꯅꯨꯡꯊꯤꯟꯗ ꯑꯃꯔꯛ ꯑꯅꯤꯔꯛ ꯁꯥꯟꯅꯩꯌꯦ ꯎꯝ ꯑꯏꯌꯥ ꯀꯗꯥ ꯆꯈ꯭ꯔꯦ ꯑꯅꯤꯔꯛ ꯑꯍꯨꯝꯔꯛꯇꯤ ꯁꯥꯟꯅꯔꯝꯒꯅꯤ
ꯋꯥꯠꯆꯦꯞꯇ
ꯅꯠꯇꯦ ꯍꯥꯏꯗꯤ ꯇꯧꯔꯛꯑꯣ ꯇꯧꯔꯛꯑꯣ ꯍꯥꯏꯕꯗꯣ ꯋꯥꯆꯞꯇ ꯍꯥꯏꯔꯛꯄ ꯑꯥ ꯑꯩꯅꯗꯤ ꯑꯩꯅ ꯑꯅꯤꯔꯛ ꯀꯨꯝꯕ ꯇꯧꯕ꯭ꯔꯥ ꯃꯥꯅ ꯑꯃꯔꯒ ꯑꯅꯤꯔꯒ ꯇꯧꯔꯝꯃꯦ ꯃꯔꯤꯔꯛ ꯇꯧꯕ ꯃꯥꯜꯂꯦ ꯃꯔꯤꯔꯛ ꯑꯗꯨꯒꯤ ꯃꯇꯨꯡꯗ ꯇꯠꯈꯤꯕ ꯃꯇꯨꯡꯗ ꯃꯥꯗꯣ ꯎꯝ ꯊꯕꯛ ꯑꯃ ꯂꯩꯈ꯭ꯔꯦ ꯍꯥꯏ ꯑꯗꯨꯒꯤ ꯑꯩꯅ ꯎꯝ ꯍꯥꯏꯔꯛ ꯇꯣꯈꯔꯦ ꯎꯝ ꯈꯨꯝꯃꯒ ꯇꯣꯛꯈ꯭ꯔꯦ ꯅꯪꯗꯤ ꯀꯅꯥ ꯀꯅꯥ ꯋꯥꯔꯤ ꯁꯥꯟꯅꯕ꯭ꯔꯥ
ꯑꯤꯡꯁꯤ ꯀꯅꯥꯁꯨ ꯁꯥꯟꯅꯗꯦꯗ ꯊꯕꯛ ꯅꯪꯗꯕꯗꯣ
ꯑꯗꯨꯣꯏꯅꯦ ꯊꯕꯛ ꯆꯤꯜꯂꯗꯤ ꯅꯪꯗ꯭ꯔꯕꯅꯤꯅꯦ
ꯀꯣꯏꯕ ꯆꯠꯂꯦ ꯀꯣꯏꯕ ꯆꯠꯂꯦ ꯍꯜꯂꯛꯑꯒ ꯐꯤ ꯁꯨꯏ ꯆꯥꯛ ꯉ ꯀꯣ ꯊꯥꯏꯌꯦ ꯑꯗꯨꯒ ꯅꯎꯄꯤꯗꯣ ꯉꯥꯁꯥꯏ ꯃꯦꯁ ꯊꯥꯏ ꯑꯗꯣ ꯃꯣꯏꯕ ꯍꯦꯛ ꯕꯥ ꯋꯥꯔꯤ ꯄꯨꯋꯥꯔꯤ ꯁꯥꯟꯅꯩ ꯍꯣꯏꯕ ꯍꯦꯛꯦꯛ ꯊꯪꯒ
ꯑ ꯍ ꯃꯗꯗꯤ ꯅꯥꯟ ꯁꯅꯗꯦꯅꯦ ꯎꯝ ꯑꯩꯒꯤ ꯃꯤꯡ ꯆꯞ ꯃꯥꯟꯅꯕ ꯅꯨꯄꯤꯅ ꯐꯪꯗ꯭ꯔꯦ ꯌꯥꯝ ꯑꯗꯥꯎ ꯐꯩ
ꯑꯩ ꯈ꯭ ꯋꯥꯡꯅꯥꯏ
ꯅꯒ ꯆꯞ ꯃꯥꯟꯅꯕ ꯃꯤ ꯑꯃꯁꯁꯨ ꯂꯩꯕ ꯖꯥꯠꯅꯤꯅꯦꯀꯣ ꯁꯥꯒꯩꯁꯨ ꯆꯞ ꯃꯥꯟꯅꯕ
ꯃꯥꯟꯅꯩꯀꯣ ꯑꯗꯣ ꯃꯥꯗꯣ ꯅꯟ ꯈ꯭ꯔꯤꯁꯇꯦꯟ ꯑꯣꯏꯔꯝꯒꯅꯤ
ꯍꯣꯏ ꯀ ꯄꯨꯏ ꯍꯥꯏꯑꯦꯀꯣ
ꯎꯝ ꯐꯦꯟ ꯑꯣꯏꯒꯅꯤ ꯃꯥꯗꯤ ꯍꯔꯥꯎꯔꯝꯒꯅꯤꯀꯣ ꯀꯗꯥꯏꯗꯒꯤ ꯂꯥꯛꯄ꯭ꯔꯥ ꯍꯥꯏꯔꯕ
ꯥꯎ ꯌꯥꯔꯦ
ꯎꯝ ꯗꯥꯎ ꯌꯥꯝ ꯌꯥꯕꯅꯨ ꯄꯤꯅꯤꯅꯦ ꯃꯥ ꯃꯁꯥ ꯃꯇꯣꯝꯇ ꯈꯜꯂꯝꯒꯅꯤ ꯑꯁ ꯑꯩꯗꯤ ꯍꯟꯗꯛꯇ ꯗꯥꯎ ꯌꯥꯝ ꯌꯥꯏꯌꯦ ꯀꯥꯏꯅꯀꯣ
ꯎꯝ ꯑꯗꯨꯁꯨ ꯌꯥꯝꯃꯦꯕ ꯄꯩꯁꯥꯗ ꯑꯃꯨꯛ ꯀꯩꯅ ꯅꯠꯇ꯭ꯔꯥ
ꯑꯗꯨ ꯑꯗꯨꯅꯦ ꯌꯥꯝꯕꯅꯤꯅ ꯑꯩꯅ ꯄꯥꯝꯃꯨꯕꯅꯦꯕ ꯑ
ꯎꯝ
ꯑꯗꯨꯠꯎꯄꯥꯏ ꯂꯩꯩꯇꯦ ꯑꯁꯤ ꯑꯃꯨꯛ ꯂꯥꯛꯄ ꯉꯥꯏꯕ ꯇꯥꯕꯅꯤ ꯅꯪ ꯇꯨꯝꯅꯤꯡꯈ꯭ꯔꯕꯣ
ꯇꯨꯝꯅꯤꯡꯗ꯭ꯔꯤꯗ ꯇꯨꯝ ꯑꯣꯏꯔꯗꯤ ꯉꯁꯤꯗꯤ
ꯑꯩꯗꯤ ꯉꯁꯥꯏ ꯌꯨꯝ ꯅꯪ ꯇꯨꯝꯕ ꯍꯧꯒꯠꯈ꯭ꯔꯕꯣ ꯀꯔꯤꯕ ꯑꯩꯅ ꯅꯉꯣꯟꯗ ꯃꯦꯁꯦꯁ ꯑꯌꯨꯛꯇ ꯊꯥꯏꯅ
ꯍꯣꯏ
ꯑꯗꯣ ꯑꯩꯗꯣ ꯅꯪꯗꯣ ꯎꯝ ꯇꯨꯝꯒꯗꯕ ꯃꯥꯟꯕꯒꯣ ꯕꯣꯜ ꯌꯦꯡꯕꯒꯤ
ꯑꯣ ꯐꯣꯟ ꯄꯥꯏꯕ ꯁꯪꯗꯦ ꯇꯥꯏꯌꯦ ꯉꯁꯥꯏ ꯗꯥꯔꯦꯛ ꯍꯧꯒꯠꯂꯦ ꯄꯨꯡ ꯅꯥꯏꯟꯗ ꯗꯥꯏꯔꯦꯛ ꯍꯧꯒꯠꯂꯦ ꯑꯗꯨꯒ ꯋꯥꯛꯁꯞ ꯇꯧꯋꯦ ꯅꯟ ꯅꯏꯟ ꯊꯔꯇꯤꯗꯤ ꯏꯁ ꯍꯣꯁꯇꯦꯜꯗ ꯃꯨꯚ ꯑꯥꯎꯠ ꯇꯧꯈ꯭ꯔꯦ ꯑꯗꯨꯒ ꯆꯔꯆꯇ ꯇꯦꯟ ꯊꯥꯔꯇꯤꯗ ꯇꯦꯟ ꯊꯥꯔꯇꯤ ꯇꯥꯔꯝꯃꯦ ꯌꯧꯋꯦ ꯗ ꯌꯨꯝꯗ ꯑꯃꯨꯛꯀꯣ ꯋꯥꯟ ꯄꯤ ꯑꯦꯝ ꯋꯥꯟ ꯄꯤ ꯑꯦꯝꯗ ꯌꯧꯋꯦ ꯆꯥꯛ ꯆꯥꯏꯌꯦ ꯑꯃꯨꯛꯀ ꯑꯗꯨꯒ ꯑꯩꯈꯣꯏꯕꯁꯨ ꯀꯣꯏꯕ ꯆꯠꯂꯦ ꯑꯗꯨꯒ ꯍꯜꯂꯛꯑꯦ ꯑꯗꯨꯒ ꯐꯤ ꯉꯥꯏꯍꯥꯛ ꯁꯨꯏ ꯑꯗꯨꯒ ꯂꯣꯏꯔꯒ ꯐꯣꯟ ꯑꯃꯨꯛ ꯐꯌꯦ ꯑꯗꯨꯅꯤ
ꯅꯪꯗꯤ ꯌꯥꯝ ꯅꯨꯡꯉꯥꯏꯕꯅꯤꯅꯦ ꯉꯁꯦ ꯄꯨꯡ ꯌꯥꯝ ꯊꯨꯅ ꯇꯥꯏꯗ ꯇꯥꯍꯟꯅꯤꯡꯗꯦꯗ
ꯔꯣ
ꯈꯪꯉꯩ ꯍꯧꯖꯤꯛ ꯄꯨꯡ ꯌꯥꯝ ꯇꯥꯏꯑꯦ ꯊꯨꯅ ꯇꯥꯕꯗ ꯇꯥꯍꯟꯅꯤꯡꯗꯦ ꯑ
ꯍꯕꯤꯔ ꯈꯪ꯭ꯗꯦ
ꯑꯩꯁꯨ ꯑꯃꯨꯛ ꯗꯤꯄꯤ ꯐꯖꯕ ꯑꯃ ꯍꯥꯞꯁꯤꯔꯥ ꯈꯪꯗꯦ
ꯋꯥ ꯄꯨꯡꯉ ꯅꯪꯁꯦ ꯋꯥ ꯄꯨꯡꯉꯥ ꯉꯥꯡꯉꯤ
ꯑ ꯌꯥꯝ ꯃꯤ ꯎꯆꯠꯇ꯭ꯔꯦꯅꯪ
ꯇꯤꯇꯤ ꯐꯖꯕ ꯑꯃꯨꯛ ꯍꯥꯞꯁ꯭ꯔꯝꯃꯤ ꯅꯠꯇꯦ ꯐꯤ ꯐꯤ ꯐꯖꯕ ꯑꯃꯨꯛ ꯍꯥꯞꯈꯅꯤ
ꯑꯩꯅ ꯍꯥꯏꯕꯗꯤ ꯅꯪꯅꯤ ꯐꯖ ꯐꯖꯕ ꯑꯃꯃꯨꯛ ꯍꯥꯞꯀ ꯍꯥꯏꯗꯤ ꯍꯥꯏꯕ ꯂꯩ
ꯎꯝ ꯏꯁ ꯑꯩꯁꯦ ꯋꯥ ꯄꯨꯡꯉꯥꯡ ꯉꯥꯡꯉꯦꯒ ꯍꯥꯏꯒꯅꯦ ꯑꯗꯨꯗ ꯅꯪ ꯉꯁꯤꯒꯣ ꯉꯁꯤꯒꯣ ꯑꯩꯉꯣꯟꯗ ꯈꯟꯅꯕ ꯌꯥꯝ ꯍ ꯍꯧꯒꯅꯨꯀꯣ ꯗꯤꯄꯤꯁꯨ ꯍꯥꯞꯅꯉꯥꯏ ꯂꯩꯇꯦ꯫
ꯎꯝ ꯎꯝ ꯁꯤꯇ ꯁꯥꯞꯇꯗ ꯅꯁꯤꯀꫭ
ꯑꯩꯔꯣ
ꯎꯝ ꯏꯁ ꯎꯝ ꯅꯨꯡꯉꯥꯏꯌꯦ ꯅꯨꯡꯉꯥꯏꯌꯦ ꯌꯥꯝ ꯅꯨꯡꯉꯥꯏꯌꯦ ꯌꯥꯝ ꯍꯥꯞꯄꯗ ꯐ
ꯑꯩ ꯍꯟꯗꯛꯇꯤ ꯋꯥꯆꯦꯞꯇ ꯑꯣꯏꯅ ꯄꯥꯏꯕꯩ ꯍꯥꯞꯄꯅꯤꯗ ꯅꯍꯥꯟꯃꯨꯛꯇꯤ ꯁꯨꯡꯍꯥ ꯍꯥꯞꯇꯕꯅꯤꯗꯤ ꯏꯗ ꯌꯥ
ꯌꯥꯝ ꯔꯣꯃꯥꯟꯇꯤꯛ ꯇꯧꯋꯤ ꯉꯥꯛꯇ ꯍꯥ ꯅꯤꯅꯁꯦ ꯔꯣꯃꯥꯟꯁ ꯌꯥꯝ ꯇꯧꯕꯤꯉꯇ
ꯂꯩꯇ꯭ꯔꯁꯨ ꯍꯥꯞꯄꯗꯤ ꯌꯥꯏꯗꯅ
ꯅꯨꯄꯤꯁꯤꯡꯁꯤꯔꯣꯄꯅꯤ ꯎꯝ ꯌꯦꯡꯕ ꯀꯥꯟꯗ
ꯑꯗꯨꯅꯦ ꯂꯩꯇ꯭ꯔꯁꯨ ꯍꯥꯞꯄ ꯌꯥꯏ ꯀꯩꯅꯣ ꯎ ꯍꯩꯅꯗꯦ
ꯑꯩꯅ ꯇꯗꯨꯣ
ꯠꯠ ꯑꯗꯨꯗꯤ ꯏ ꯅꯪ ꯍꯌꯦꯡꯋꯥ ꯍꯥꯏꯒ ꯅꯨꯡꯁꯤꯗꯄꯗ ꯑꯩꯅ ꯏꯁꯇꯦꯇꯁ ꯔꯣꯃꯥꯟꯇꯤꯛ ꯑꯣꯏꯕꯒꯤ ꯍꯥ
ꯎꯝ ꯑꯩꯁꯦ ꯑꯗꯨꯒꯨꯝꯕ ꯌꯥꯗꯕꯅꯤꯀꯣ
ꯑꯦ
ꯅꯁꯦ ꯄꯣꯏꯕꯅꯤ ꯀꯣ
ꯑꯣꯏꯏꯁ ꯇꯔꯦꯖ ꯑꯣꯏ